ꯍꯜꯂꯣ ꯇꯥꯏꯌꯦ
ꯎꯝ ꯊꯔꯗꯤ ꯌꯥꯝ ꯍꯔꯥꯎꯋꯤ
ꯌꯥꯝ ꯍꯔꯥꯎꯋꯦ ꯀꯩꯗꯧ
ꯑꯩꯁꯦ ꯑꯗꯨꯝ ꯇꯨꯝꯃ ꯂꯩꯗ
ꯍꯤꯟꯖꯥꯡ ꯑꯍꯥꯎꯕ ꯆꯥꯒꯗ ꯕ꯭ꯔꯕ ꯋꯥꯈꯜ ꯅꯨꯡꯉꯥꯏꯕ꯭ꯔꯣ
ꯍꯤꯟꯖꯥꯡ ꯑꯍꯥꯎꯕ ꯆꯥꯃꯟꯗꯕꯒꯤ ꯋꯥꯈꯜꯖꯦ ꯋꯥꯠꯂꯦ ꯍꯟꯗꯛꯁꯦ ꯍꯞꯇꯥ ꯑꯃꯕꯛ ꯐꯥꯔꯕ ꯈꯪꯗꯦ ꯑꯩ ꯑꯩꯠ ꯍꯞꯇꯥ ꯑꯃꯗꯤ ꯌꯧꯗ꯭ꯔꯤ ꯃꯥꯜꯂꯦꯗ ꯀꯥꯏ ꯌꯧꯔꯕꯣ ꯌꯧꯗ꯭ꯔꯤꯗ
ꯂꯤꯛꯀꯅꯨꯀꯣ
ꯑꯕꯨꯡꯉꯣꯍꯣ ꯑꯕꯨꯡꯉꯣ
ꯏꯁꯦ ꯃꯄꯥꯟꯗ ꯃꯨꯛ ꯊꯣꯑꯒ ꯐꯝꯅꯤꯉꯥꯏꯁꯨ ꯇꯟꯕ ꯑꯃꯨꯛ ꯀꯥꯡ‌ ꯌꯥꯝꯃꯑꯗꯤ ꯇꯟꯕ
ꯊꯣꯎꯅꯣ ꯊꯣꯎꯅꯣ
ꯎꯝ ꯐꯃꯨꯡꯗ ꯑꯗꯨꯝ ꯂꯣꯏꯁꯜꯂꯒꯦ ꯉꯁꯤꯁꯦ
ꯍꯣꯏ ꯅꯨꯡꯉꯥꯏꯖꯔꯝꯅꯤꯗ ꯃꯤꯁꯤꯡꯁꯦ
ꯇꯨꯝꯕ ꯆꯥꯥꯕ ꯇꯨꯝꯕ ꯆꯥꯥꯕ ꯍꯥ
ꯑꯩ
ꯑꫭꯏꯅꯤꯡꯗ꯭ꯔ ꯅꯪꯁꯨ ꯇꯨꯝꯕ ꯆꯥꯕ ꯈꯛꯇꯅꯦꯗ ꯈꯪꯉꯦꯗ
ꯑꯩ ꯉꯁꯤꯒꯤ ꯇꯨꯝꯕ ꯐꯪꯗ꯭ꯔꯤꯌꯦ ꯍꯧꯖꯤꯛ ꯐꯃꯨꯡꯗ ꯆꯪꯉꯛꯏꯁꯤ ꯅꯠꯇꯅ ꯉꯁꯥꯏꯗꯒꯤ ꯇꯨꯝꯕ ꯐꯪꯗ꯭ꯔꯤ
ꯉꯟꯅ ꯉꯟꯅ ꯈꯔ ꯉꯟꯅ ꯇꯨꯝꯗꯧ ꯃꯥꯜꯂꯦ ꯑꯗꯨꯗꯤ ꯋꯥꯔꯗꯤ
ꯋꯥꯕ ꯅꯠꯇꯦ ꯋꯥꯗꯦ ꯑꯗꯨ ꯑꯣꯏꯔꯁꯨ ꯏꯁꯥ ꯅꯨꯡꯉꯥꯏꯇꯦ ꯌꯥꯝ ꯑꯗꫭ ꯀꯩꯅꯣ ꯑꯣꯏ ꯈꯪꯗꯦ ꯅꯨꯡꯉꯥꯏꯇꯦꯕ
ꯍꯥꯏꯕ ꯍꯩꯇꯦꯕ ꯀꯔꯤꯗ ꯅꯨꯡꯉꯥꯏꯇꯝꯅꫭꯁꯨ ꯄꯨꯛ ꯅꯨꯡꯉꯥꯏꯇꯕꯗꯨ
ꯍꯛꯆꯥꯡ ꯅꯨꯡꯉꯥꯏꯇ꯭ꯔꯗꯤ ꯇꯨꯝꯕꯁꯨ ꯅꯨꯡꯉꯥꯏꯇꯦꯅꯦ
ꯃꯥꯅꯦ ꯃꯥꯅꯦ
ꯐꯣꯟ ꯌꯦꯡꯉꯁꯨ ꯅꯨꯡꯉꯥꯏꯇꯦ ꯌꯦꯡꯅꯤꯡ ꯈꯪꯗꯦ ꯑ
ꯌꯦꯡꯗ꯭ꯔꯒꯁꯨ ꯂꯩꯕ ꯍꯩꯇꯕ
ꯑꯩ ꯉꯁꯤꯒꯤ ꯐꯤꯂꯝ ꯋꯥꯔꯤꯗꯤ ꯇꯥꯏ ꯋꯥꯔꯤꯗꯤ ꯑꯗꯨꯝ ꯇꯥꯔ ꯂꯩ ꯉꯁꯥꯏꯗꯒꯤ ꯑꯗꯨꯒ ꯐꯣꯟꯗꯤ ꯌꯦꯡꯗꯦ ꯀꯌꯥ ꯌꯦꯡ
ꯀꯔꯤ ꯋꯥꯔꯤ ꯇꯥꯒꯦ ꯑꯝꯇ ꯂꯤꯔꯑꫭꯅꯦ
ꯑꯩꯁꯦ ꯀ꯭ꯔꯥꯏꯝꯒꯤ ꯋꯥꯔꯤ ꯇꯥꯏ ꯍꯥꯏꯗꯤ ꯃꯣꯏ ꯊꯤꯒꯠꯂꯛꯄꯒꯤ ꯐꯥꯒꯠꯂꯛꯄꯒꯤꯗꯣ ꯑꯗꯨꯒꯨꯝꯕ ꯇꯥꯏ ꯑꯗꯨꯒ
ꯑꯁ ꯎꯝ ꯉꯁꯤꯁꯦ ꯀꯔꯤ ꯍꯦꯟꯖꯥꯡ ꯊꯣꯡꯉꯝꯗꯣꯏꯖꯥꯅꯣ ꯃꯈꯣꯏꯖꯦ ꯑꯁ ꯄꯟꯗ꯭ꯔ ꯋꯥ
ꯑꯍꯥꯎꯕ ꯈ ꯈ ꯊꯣꯡꯉꯣ ꯍꯥꯏꯌꯣ
ꯈꯔ ꯈꯔ ꯑꯗꯨꯝ ꯑꯌꯨꯛꯀꯤ ꯌꯦꯟꯖꯥꯡꯖꯦ ꯈꯔ ꯐꯔꯛꯑꯦꯅꯦ ꯅꯨꯡꯗꯥꯡ ꯑꯣꯏꯔꯛꯑꯗꯤ ꯇꯟꯕ ꯍꯥꯏꯇꯥꯔꯦ ꯅꯨꯡꯗꯥꯡꯒꯤ ꯏꯟꯖꯥꯡꯁꯦ ꯑꯗꯨꯝ ꯈꯜꯂ ꯆꯥꯛ ꯃꯇꯝ ꯌꯧꯔꯛꯑꯗꯤ ꯆꯥꯛ ꯂꯥꯝꯃꯁꯨ ꯆꯥꯅꯤꯡ ꯗꯕꯗꯣ ꯆꯠꯅꯤꯡꯗꯕꯗꯣ ꯍꯤꯟꯖꯥꯡꯒꯤ ꯈꯜꯂꯒ
ꯀꯩꯁꯨ ꯍꯥꯎꯔꯣꯏ ꯍꯥꯏꯕꯗꯣ ꯈꯪꯈ꯭ꯔꯕ ꯑꯗꯨꯒꯤ ꯑ
ꯁꯨꯝꯃꯥꯏꯅ ꯇꯧ ꯍꯥꯏꯕꯗꯤ ꯑ ꯀꯩ ꯍꯥꯏꯕ ꯉꯥꯔꯤꯗꯣ ꯉꯧꯊꯣꯛꯑꯒ ꯌꯥꯝ ꯁꯦꯝꯅꯗꯥꯏꯅꯦ
ꯎꯝ ꯑꯗꯨꯝ ꯊꯥꯔꯛꯄꯅꯤꯗ ꯑꯗꯨꯝ ꯂꯣꯏꯁꯟꯈꯤꯕꯅꯤꯗ ꯍꯧꯖꯤꯛ ꯆꯠ ꯑꯝꯐꯥꯎ ꯂꯩꯇ꯭ꯔꯦ ꯂꯣꯏ ꯂꯣꯏꯊꯣꯛꯈ꯭ꯔꯦ ꯑꯗꯣ ꯑꯦ ꯀꯩ ꯍꯥꯏꯗꯨꯏ ꯌꯨꯝ ꯊꯣꯛꯈꯤꯕ ꯁꯤꯡꯗꯣ ꯑꯗꯨ ꯈꯣꯏ ꯑꯃꯨꯛ ꯆꯪꯉꯛꯑꯗꯤ ꯃꯌꯥꯝ ꯄꫭꯔꯛꯑꯅꯤ ꯑꯃꯨꯛ
ꯑꯗꯨ ꯃꯣꯏ ꯆꯪꯉꯛꯄꯗꯤ ꯈꯔꯗꯤ ꯋꯥꯠꯈꯤꯅꯤ ꯀꯩꯅꯣꯕ ꯃꯤ ꯑꯃ ꯂꯩꯕꯀꯣ ꯁꯤꯗ
ꯑꯥ ꯑꯥ
ꯀꯔꯤ ꯍꯥꯏꯗꯣꯏꯅꯣ ꯀꯃꯥꯏꯅ ꯍꯥꯏꯁꯦ ꯑꯗꯨꯒꯨꯝꯕꯗꯣ ꯀꯔꯤꯁꯨ ꯄꯨꯔꯛ ꯇꯕ ꯑꯗꯨꯝ ꯁꯨꯄꯨ ꯄꯨꯔꯛꯇꯕ
ꯆꯥꯕꯗꯤ ꯑꯗꯨꯝ ꯆꯥꯕ ꯇꯧꯕꯗꯣ
ꯑꯥ ꯑꯥ ꯑꯥ ꯑꯗꯨ ꯍꯥꯏꯔꯣꯏꯒꯦ ꯇꯧꯕꯅꯦ ꯅꯪ ꯈꯪꯉꯝꯃꯦ
ꯑꯗꯨꯒ ꯀꯩꯒꯤ ꯄꯨꯨꯔꯛꯇꯕꯅꯣ ꯍꯥꯏꯔꯗꯤ ꯑꯁ ꯀꯩꯇꯧꯗꫭꯏꯅꯣ ꯆꯥꯁꯨ ꯆꯥꯅꯤꯡꯗꯦ ꯇꯜꯂꯦꯗ ꯍꯥꯏ ꯍꯥꯏꯔꯛꯀꯅꯤ ꯑꯩꯈꯣꯏ ꯑꯩꯈꯣꯏ ꯄꯨꯔꯛꯑꯒ ꯑꯃꯨꯛ ꯊꯣꯡꯉꯒ ꯏꯟꯖꯥꯡꯒꯨꯝꯕ ꯊꯣꯡꯉꯗꯤ ꯍꯥꯎꯋꯤꯅꯦ ꯑꯩꯁꯨ ꯄꯨꯔꯛꯑꯝꯒꯗꯝ ꯑꯗꯨꯒ ꯃꯥ ꯃꯊꯪ ꯊꯣꯛꯂꯛꯑꯀꯥꯟꯗ ꯄꯨꯔꯛꯇꯕ ꯑꯃꯨꯛ ꯖꯥꯠ ꯖꯥꯠꯅꯤ ꯃꯤꯁꯤꯡꯁꯦ ꯑ ꯑꯁꯦꯡꯕꯅꯦ ꯍꯥꯏꯔꯣꯏꯒꯦ ꯇꯧꯕꯅꯦ
ꯃꯤ ꯌꯥꯝ ꯁꯤꯡꯉꯤꯀꯣ ꯅꯪ ꯑꯩꯗꯤ ꯗꯣꯡ ꯗꯣꯡ ꯗꯣꯡ ꯗꯣꯡ ꯍꯥꯏꯕ ꯀꯣ
ꯑ
ꯅꯪꯗꯤ ꯁꯤꯡꯕꯅꯤꯅ ꯍꯥꯏꯗꯦꯕ ꯌꯥꯝꯅ
ꯁꯤꯡꯕꯩ ꯅꯠꯇꯦꯗ
ꯈꯪꯉꯦ ꯈꯪꯉꯦ ꯅꯪ ꯌꯥꯝ ꯁꯤꯡꯉꯦ
ꯎꯝ ꯁꯤꯡꯕ꯭ꯔꯥ ꯇꯧꯕ꯭ꯔꯥ
ꯁꯤꯡꯉꯦ
ꯑꯩ ꯁꯦ ꯑꯗꯨꯏ ꯌꯨꯝꯗꯒꯤ ꯊꯥꯔꯛꯄꯈꯣꯏꯗꯣ ꯀꯩ ꯍꯥꯏ ꯁꯟ ꯆꯥꯕ꯭ꯔꯣ ꯅꯪ
ꯑꯩ ꯑꯗꯨꯗꯤ ꯑꯩ ꯆꯥꯕꯗꯤ ꯇꯝ ꯒꯦ ꯇꯧꯔꯝꯃꯦ ꯑꯗꯨ ꯑꯃꯨꯛ ꯆꯥꯕ ꯇꯝꯈꯤꯗ꯭ꯔꯦ
ꯇꯧꯗ꯭ꯔꯦ
ꯑꯗꯨ ꯀꯩꯅꯣ ꯑ ꯀꯩꯅꯣ ꯍꯪꯒꯦ ꯇꯧꯕꯗꯣ ꯀꯩꯅꯣ ꯍꯪꯒꯦ ꯇꯧꯕ ꯗꯨ ꯑꯥ ꯃꯄꯥꯟꯒꯨꯝꯕ ꯂꯝꯗ ꯂꯩꯔꯗꯤ ꯁꯨꯃꯥꯏꯅ
ꯑꯥ
ꯁꯥ ꯃꯈꯣꯡ ꯃꯔꯤ ꯄꯥꯟꯕꯗꯣ
ꯑꯥ
ꯑꯗꯨ ꯆꯥꯕ ꯐꯠꯇꯕ꯭ꯔꯥꯕ
ꯀꯥꯏꯗꯦ ꯆꯥꯏ ꯑꯗꯨ ꯑꯦ
ꯆꯥꯏꯌꯦ ꯀꯩꯝ ꯀꯥꯏꯗꯦ
ꯀꯩꯅꯣ ꯑꯃ--ꯁꯤꯗꯀꯣ ꯏꯃꯥꯟꯅꯕ ꯋꯥꯠꯂꯦꯕ ꯌꯥꯝ ꯂꯨꯅ ꯇꯤꯟꯅꯕꯗꯤ ꯅꯠꯇꯦꯗ ꯑꯗꯨꯝ ꯑꯗꯨꯝ ꯀꯩꯍꯥꯏꯇꯥꯔꯦ ꯂꯩꯃꯤꯟꯅꯕꯒꯤ ꯑꯗꯨꯝ ꯑꯗꯨꯒꯅꯦ
ꯃꯥꯏ ꯃꯃꯥꯁꯦ ꯑꯩꯈꯣꯏꯗ ꯑꯗꯨꯝ
ꯀꯩꯗꯧꯕꯕꯥ
ꯀꯣꯜ ꯇꯧꯔꯛꯄ ꯃꯃꯥꯁꯦ ꯑꯗꯨꯝ ꯑꯩꯈꯣꯏꯗ
ꯑꯥ ꯀꯩꯒꯤ
ꯃꯥ ꯃꯆꯥꯗꯣ ꯄꯥꯏꯈꯠꯇꯕꯒꯨꯝꯕ ꯃꯇꯝ ꯅꯠꯇ꯭ꯔꯒ ꯑꯗꯨꯝ ꯃꯆꯥꯒꯤ ꯀꯩꯅꯣ ꯇꯧꯍꯟ ꯕ ꯃꯇꯝꯗ ꯑꯗꯨꯝ ꯀꯣꯜ ꯇꯧꯔꯛꯄ ꯑꯗꯨ ꯑꯩꯈꯣꯏꯁꯦ ꯇꯧꯔꯛꯃꯟꯕꯒꯤ ꯑꯩꯈꯣꯏ ꯑꯍꯨꯝ ꯃꯤ ꯑꯍꯨꯝ ꯂꯩꯌꯦꯕ ꯃꯤ ꯑꯍꯨꯝꯒꯤ ꯅꯝꯕꯔ ꯂꯩꯕꯅꯦꯕ ꯃꯥꯗꯣ ꯑꯗꯨꯝ ꯇꯧꯔꯛꯄ ꯑꯩꯈꯣꯏ ꯑꯍꯨꯝ ꯗ
ꯑꯥ
ꯑꯗꯣ ꯑꯩꯈꯣꯏꯁꯦ ꯑꯍꯥꯟꯕ ꯂꯥꯛꯄ ꯃꯇꯝꯗꯤ ꯀꯩꯁꯨ ꯈꯟꯗꯕꯅꯦꯕ ꯑꯗꯨꯝ ꯄꯥꯏꯈꯠꯄꯤꯕꯅꯦꯕ ꯑꯗꯣ ꯃꯣꯏꯁꯦ ꯇꯧꯔꯛꯄꯗꯨꯏ
ꯁꯤ
ꯍꯜꯂꯣ
ꯑꯩꯕꯣ
ꯍ
ꯑꯉꯥꯡꯁꯦꯀꯣ
ꯑ
ꯑꯗꯨꯝ ꯇꯧꯔꯛꯄꯒꯤ ꯑꯩꯈꯣꯏꯁꯦ ꯇꯜꯂꯛꯈ꯭ꯔꯕ ꯑꯗꯨꯒꯤ ꯀꯣꯜ--ꯃꯥꯒꯤ ꯀꯣꯜꯗꯣ ꯄꯥꯏꯅ
ꯑꯣ ꯑꯣꯕꯔ ꯈꯔ ꯆꯠꯄ ꯒꯨꯝꯕ ꯂꯩꯕꯗꯣ
ꯑ ꯑꯗꯨꯝ ꯇꯧꯔꯛꯃꯟꯕꯩ ꯑꯩꯈꯣꯏꯗꯣ ꯇꯟ ꯑꯗꯣ ꯇꯧꯔꯛꯄꯗꯣ ꯀꯩ ꯑꯗꯨꯝ ꯀꯩ ꯀꯩꯅꯣ ꯈꯔ ꯑꯗꯨꯝ ꯃꯥꯅ ꯍꯥꯏꯅꯤꯡꯕꯗꯣ ꯀꯩ ꯍꯥꯏꯁꯤꯔ ꯍꯦꯛꯇ ꯑꯗꯨꯝ ꯍꯥꯏ ꯍꯥꯏꯗꯕ ꯀꯩ ꯍꯥꯏꯁꯤꯔ ꯑꯣꯏ ꯀꯣꯏ ꯀꯣꯏꯔ ꯀꯩ ꯀꯩꯅꯣ ꯃꯌꯥꯝ ꯉꯥꯡꯉꯀꯣ
ꯑꯥ
ꯑꯗꯨꯒ ꯃꯥꯒꯤ ꯃꯆꯥꯕꯨ ꯑꯩꯈꯣꯏꯅ ꯑꯗꯨꯝ ꯁꯦꯟꯅꯔ ꯂꯩꯕꯩ ꯇꯥꯏꯞꯇ ꯅꯠꯇ꯭ꯔꯒ ꯁꯦꯟꯅꯕꯤꯌꯨ ꯍꯥꯏ ꯍꯥꯏꯕꯩ ꯇꯥꯏꯞꯣ ꯑꯗꯨꯝ ꯇꯧꯔꯛꯄ ꯑꯗꯨꯒꯤ ꯇꯟꯗꯅ ꯀꯅꯥꯝ ꯄꯥꯏꯈꯠꯅꯗꯕꯅꯦꯕ ꯑꯗꯣ ꯃꯤ ꯑꯃ ꯄꯥꯏꯈꯠꯇ꯭ꯔꯗꯤ ꯑꯃꯃꯨꯛ ꯇꯧꯔꯛꯄ ꯑꯃ ꯄꯥꯏꯈꯠ ꯗꯤ ꯑꯃꯨꯛ ꯇꯧꯔꯛꯄ ꯑꯗꯨꯝ ꯇꯧꯕ ꯥ ꯑꯗꯨ ꯃꯥꯅ ꯍꯥꯏꯕꯅꯦꯕ ꯅꯣꯡꯃꯗꯣ ꯑꯗꯣ ꯑꯩꯒꯤ ꯏ ꯆꯥꯗꯣ ꯅꯣꯏ ꯑꯗꯨꯝ ꯌꯨꯝꯗꯒꯨꯝꯕ ꯀꯩꯅꯣ ꯌꯨꯝꯗꯒꯤꯔꯥ ꯅꯠꯇ꯭ꯔꯒ ꯁꯤꯗꯒꯤ ꯑꯗꯨꯝ ꯂꯩꯔꯒ ꯁꯥ ꯃꯈꯣꯡ ꯃꯔꯤ ꯄꯥꯟꯕꯗꯨꯗꯤ ꯃꯥꯗꯨ ꯄꯤꯖꯕꯤꯒꯅꯨ ꯍꯥꯏꯕꯒꯨꯝꯕ ꯑꯗꯣ ꯐꯠ ꯀꯩ ꯐꯠꯇꯦ ꯑꯗꯨꯗꯤ ꯁꯨꯡꯆꯥꯥ ꯆꯥ ꯄꯤꯖꯕꯤꯒꯅꯨ ꯃꯥ ꯑꯩꯗꯤ ꯑꯗꯨꯃꯛꯇꯤ ꯔꯤꯀ꯭ꯋꯦꯁ ꯇꯧꯋꯤꯀꯣ ꯍꯥꯏꯕꯅꯦꯕ
ꯀꯩꯅꯣꯗꯨꯗꯤ ꯃꯆꯥꯗ ꯍꯥꯏꯒꯗꯕ ꯅꯠꯇ꯭ꯔꯣ
ꯑꯗꯨꯅꯦ ꯃꯆꯥꯗ ꯍꯥꯏꯗꯕꯤꯗ ꯑꯩꯈꯣꯏꯗ ꯍꯥꯏꯔꯛꯏꯅꯦꯕ
ꯅꯣꯏꯅ ꯏꯟꯕꯤꯕꯒꯤ ꯇꯥꯏꯞꯇ
ꯑꯥ ꯑꯗꯨ ꯃꯌꯥꯝ ꯍꯥꯏꯁꯦ ꯌꯨꯝꯗꯒꯤ ꯊꯥꯔꯛꯑꯁꯨ ꯃꯉꯣꯟꯗꯗꯤ ꯄꯤꯕꯤꯒꯅꯨ ꯂꯣꯠ ꯂꯣ ꯂ ꯆꯥꯕꯤꯌꯨ ꯒꯥꯢ
ꯑꯦꯁ ꯄꯨꯟꯅ ꯂꯩꯃꯤꯟꯅꯔꯒ ꯑꯩꯈꯣꯏꯁꯦ ꯍꯨꯔꯥꯟꯕꯩ ꯇꯥꯞꯇ ꯆꯥ ꯇꯥꯔꯦꯅꯦ
ꯂꯣꯠ ꯂꯣꯠꯂ ꯆꯥꯕꯤꯌꯨ ꯑꯗꯨꯝ ꯃꯥ ꯑꯗꯨꯝ ꯎꯔꯗꯤ ꯃꯥꯁꯨ ꯆꯥꯅꯤꯉꯛꯀꯅꯤ ꯑꯗꯨ ꯒꯨꯠ ꯌꯦꯟꯗꯣ ꯕ꯭ꯔꯣꯏꯂꯔꯒꯨꯝꯕꯗꯤ ꯆꯥꯃꯤꯟꯅꯕꯤ ꯉꯥꯒꯨꯝꯕꯗꯤ ꯆꯥꯃꯤꯟꯅꯕꯤꯌꯣ
ꯑꯁ
ꯑꯇꯣꯞꯄ ꯁꯥ ꯈꯣꯏ ꯃꯈꯣꯡ ꯃꯔꯤ ꯄꯥꯟꯕ ꯁꯥ ꯈꯣꯏꯗꯤ ꯀꯩꯁꯨ ꯆꯥꯕꯤ ꯃꯥꯒꯤ ꯃꯃꯥꯡꯗ ꯆꯥꯕꯤꯒꯅꯨ ꯀꯩꯅꯣ ꯄꯤꯁꯨ ꯄꯤꯖꯒꯅꯨ ꯑꯗꯨꯗꯤ ꯌꯥꯝ ꯐꯠꯇꯦꯕ ꯇꯧꯔꯀꯣ
ꯑꯥ ꯈꯔ ꯄꯥꯛꯄ ꯋꯥꯠꯂꯦ ꯒꯥꯢꯌꯣ
ꯑꯣꯏ ꯑꯁ ꯀꯩ ꯍꯥꯏꯁꯦꯔ ꯃꯥꯢ ꯃ ꯆꯥꯕꯨ ꯑꯗꯨꯝ ꯁꯦꯟꯅꯕꯤꯌꯨ ꯍꯥꯏꯕꯒꯨꯝꯗ ꯅꯍꯥꯟꯗꯣ ꯃꯥ ꯔꯨꯝꯃꯦꯠ ꯈꯣꯏꯗꯣ ꯂꯣꯏ ꯌꯨꯝ ꯆꯠꯈꯤꯕꯅꯦꯕ
ꯑꯥ
ꯑꯗꯨꯗ ꯃꯥꯁꯦ ꯃꯇꯣꯝꯗ ꯂꯩꯕ ꯑꯗꯨꯝ ꯃꯇꯣꯝꯗ ꯂꯩꯕꯗꯤ ꯅꯨꯡꯉꯥꯏꯔꯝ ꯅꯨꯡꯉꯥꯏ ꯍꯥꯏꯗ꯭ꯔꯅꯤ ꯂꯩꯅꯤꯡꯕ ꯍꯣꯏꯒꯤꯗꯤ ꯅꯨꯡꯉꯥꯏꯔꯝꯒꯅꯤꯀꯣ
ꯍꯣꯏ
ꯑꯗꯨ ꯃꯥꯒꯤꯗꯣ ꯂꯩꯅꯤꯡꯕ꯭ꯔ ꯂꯩꯅꯤꯡꯗꯕ꯭ꯔꯗꯤ ꯈꯪꯗꯦ ꯑꯗꯨ ꯃꯃꯥꯅ ꯐꯣꯟ ꯇꯧꯔꯒ ꯅꯣꯏ ꯀꯥꯗ ꯇꯨꯝꯍꯟꯕꯤꯌꯨꯅꯦ ꯑꯁ
ꯍꯥꯥ
ꯈꯪꯗꯦꯗ ꯑꯩꯗꯤ ꯑꯗꯨꯝ ꯃꯥꯗꯣ ꯁꯥ ꯄꯤꯖꯕꯤꯒꯅꯣ ꯍꯥꯏꯕꯒꯤ ꯃꯔꯝ ꯂꯩꯕ꯭ꯔꯥ ꯁꯨꯝ ꯍꯪꯕꯅꯤꯗ ꯅꯪꯉꯣꯟꯗ ꯈꯪꯕ꯭ꯔꯅ
ꯂꯩꯇꯦ
ꯑꯗꯣ ꯑꯗꯨꯝ ꯆꯥꯕꯅꯦꯗ ꯃꯆꯥꯥ ꯅꯨꯨꯄꯥꯗꯣ ꯑꯣ ꯆꯥ ꯑꯣꯑꯣꯛ ꯎꯝ ꯑꯣꯛ ꯆꯁꯤꯔꯣ ꯍꯥꯢꯔꯗꯤ ꯑꯣꯏ ꯌꯥꯏ ꯇꯧꯔꯛꯑꯅꯤ
ꯍꯣꯡ ꯆꯜꯂꯣ ꯑꯗꯨꯒꯨꯝꯕꯗꯣ ꯈꯔ ꯌꯥꯝꯅ
ꯑꯥ
ꯈꯔ ꯌꯝ ꯄꯤꯖꯧ
ꯎꯝ ꯑꯗꯨꯝ ꯆꯥꯕꯅꯦꯗ ꯀꯔꯤ ꯇꯧꯗꯣꯏꯅꯣ ꯊꯤꯡꯕꯁꯨ ꯉꯝꯃꯣꯢ
ꯍꯤꯡꯕꯖꯨ ꯉꯝꯃꯣꯢ
ꯑꯣ ꯅꯪꯁꯨ ꯑꯩꯅ ꯐꯣꯟ ꯑꯩꯅ ꯐꯣꯟ ꯌꯥꯝ ꯇꯧꯔꯛꯄꯒꯤ ꯑꯁ ꯐꯣꯟ ꯇꯧꯃꯜꯂꯦ ꯀꯥꯏꯅ ꯄꯥꯏꯔꯣꯢꯗꯣꯏꯔ ꯀꯥꯏ
ꯑꯁ ꯑꯁ ꯅꯪꯒꯤꯁꯤꯗꯤ ꯀꯩꯅꯣꯃꯨꯛ ꯈꯟꯖꯤꯟꯕ ꯑꯃꯨꯛ ꯌꯥꯎꯔꯦ ꯅꯪꯒꯤꯗꯨ ꯍꯟꯖꯤꯟꯕ ꯑꯃꯃꯨꯛ ꯅꯪ ꯅꯇꯣꯝꯗ ꯈꯟꯖꯟꯕꯒꯤꯗꯣ
ꯑꯣ ꯍꯤꯟꯖꯤꯜꯂꯦꯕ ꯑꯣ ꯐꯔꯦ ꯐꯔꯦ
ꯅꯥꯇꯣꯝꯗ ꯈꯟꯖꯤꯟꯕꯗꯣ ꯈꯔ ꯍꯦꯟꯖꯤꯜꯂꯦ ꯑꯣꯏꯗꯕ ꯑꯩꯈꯣꯏꯅ ꯈꯟꯗꯕꯗꯣ
ꯌꯥꯔꯦ ꯌꯥꯔꯦ ꯌꯥꯔꯦ ꯈꯪꯉꯦ ꯌꯥꯔꯦ ꯈꯟꯕꯩ ꯅꯠꯇ꯭ꯔꯣ ꯌꯥꯔꯦ ꯌꯥꯔꯦ
ꯍꯁ
ꯇꯧꯔꯔꯣꯏ ꯇꯧꯔꯔꯣꯏ
ꯇꯧꯒꯅꯨꯗ ꯑꯗꯨꯃꯥꯏꯅ ꯈꯟꯅꯔꯣꯢꯁꯤꯗ ꯃꯤꯅ ꯅꯨꯡꯁꯤꯅ ꯀꯣꯜ ꯇꯧꯕꯤꯔꯒ
ꯅꯪ ꯑꯗꯨꯃꯥꯏꯅ ꯇꯧꯔꯗꯤꯀꯣ ꯅꯨꯡꯉꯥꯏꯔꯣꯏꯀꯣ
ꯇꯧꯔꯣꯏꯀꯣ ꯑꯩ ꯇꯧꯔꯣꯏꯀꯣ ꯅꯪꯗꯤ ꯃꯤ ꯃꯌꯥꯝ ꯂꯩꯗꯥꯏꯅꯦ
ꯑꯦ ꯂꯩꯇꯕꯩꯅꯦꯀꯣ ꯉꯁꯥꯢꯗꯒꯤꯁꯨꯨ
ꯃꯌꯥꯝ ꯂꯩꯕꯅꯤꯗ ꯂꯩꯕꯒꯤꯗꯤ ꯁꯥꯟꯅꯗꯕ ꯋꯥꯅꯤ
ꯂꯩꯕꯕꯨꯗꯤ ꯑꯁ ꯃꯤꯁꯤꯡꯁꯦꯀꯣ ꯍꯧꯖꯤꯛꯀꯥꯟꯁꯦ ꯍꯧꯖꯤꯛꯀꯥꯟꯁꯤ ꯃꯥ ꯃꯥꯒꯤ ꯊꯕꯛꯇꯨ ꯂꯩꯔꯛꯄꯅꯤꯅ ꯑꯩꯈꯣꯏꯗꯨ ꯑꯈꯣꯏꯒꯗꯤ
ꯆꯥꯡꯗꯝꯅꯕ ꯌꯥꯗꯦꯕ ꯑ ꯑꯁ ꯌꯥꯗ꯭ꯔꯦ
ꯌꯦꯡꯕꯤꯌꯨ ꯌꯦꯡꯕꯤꯌꯨ ꯉꯁꯤꯗꯤ ꯕꯣꯜ ꯉꯟꯇꯥ ꯂꯩꯕꯅꯤꯅꯦ
ꯑꯁ ꯉꯁꯤ ꯉꯔꯥꯡꯗꯤ ꯊꯝꯃꯣꯏ ꯀꯥꯏꯅꯕ ꯃꯤ ꯈꯔ ꯌꯥꯎꯅꯕ ꯃꯥꯜꯂꯤꯗ
ꯀꯥꯢꯅꯕ ꯑꯩꯗꯤ ꯉꯔꯥꯡꯗꯤ ꯀꯩꯁꯨ ꯀꯥꯏꯗꯦꯗ ꯄꯥꯈꯠ ꯂꯤꯁꯦ ꯉꯁꯤꯅꯦ ꯃꯣꯏ ꯁꯅꯗꯣꯢꯁꯦ ꯌꯤ ꯍꯨꯝ ꯃꯨꯛ ꯃꯥꯄꯜ ꯃꯈꯥꯏꯗꯅꯦꯕ ꯃꯣꯢ ꯁꯥꯟꯅꯗꯣꯢꯁꯦ ꯑꯔꯖꯦꯟꯇꯤꯅꯥ
ꯑꯔꯖꯦꯟꯇꯤꯅꯥ ꯍꯥꯏ ꯅꯦꯃꯥꯔꯗ ꯇꯥꯎꯔꯤꯅꯦ